ꯎꯝ
ꯀꯩꯅꯣ ꯅꯪꯉꯣꯟꯗꯣ ꯌꯥꯝ ꯂꯥꯡꯕꯗꯧꯅ ꯇꯧꯋꯦ
ꯑꯤ ꯑꯩꯉꯣꯟꯗ ꯑꯥ ꯑꯩꯉꯣꯟꯗ ꯅꯠꯇꯦ ꯑꯩꯈꯣꯏꯒꯤ ꯀꯩꯅꯣ ꯌꯨꯝ ꯅꯦꯛꯁꯇ ꯂꯩꯕꯗꯣ ꯃꯈꯣꯏ ꯒ꯭ꯔꯥꯁ ꯒ꯭ꯔꯥꯁ ꯀꯠ ꯀꯠꯇꯤꯡ ꯇꯧꯔꯕ ꯃꯣꯏꯒꯤ ꯃꯤꯁꯤꯡ ꯀꯣ
ꯑꯗꯨꯒꯤ ꯃꯈꯣꯟ ꯑꯣꯏꯔꯝꯅꯤ ꯌꯥꯝꯅ ꯀꯩꯅꯣ ꯇꯧꯋꯦꯕ
ꯍꯧꯖꯤꯛꯇꯤ ꯈꯔ ꯐꯔꯕꯣ
ꯍꯣꯏ ꯈꯔ ꯐꯩꯌꯦ ꯍꯧꯖꯤꯛꯇꯤ
ꯑꯗꯣ ꯅꯪ ꯉꯁꯤ ꯀ꯭ꯂꯥꯁ ꯆꯠꯄ꯭ꯔꯕ
ꯆꯠꯇꯦ ꯀꯥꯂꯁ ꯂꯩꯇꯦ
ꯑꯣ ꯅꯣꯏꯒꯤꯁꯦ ꯁꯝꯃꯔ ꯕ꯭ꯔꯦꯛ ꯁꯝꯃꯔ ꯕ꯭ꯔꯦꯛꯒꯨꯝꯗꯤ ꯂꯩꯇ꯭ꯔꯕꯣ
ꯁꯝꯃꯔ ꯕ꯭ꯔꯦꯛ ꯀꯥ ꯑꯝꯇ ꯂꯩꯇꯦ ꯑꯩꯈꯣꯏꯗꯤ ꯑꯩꯈꯣꯏ ꯍꯧꯖꯤꯛ ꯈꯪꯗꯦ ꯂꯩꯇꯦ
ꯎꯝ ꯎꯝ ꯅꯪ ꯅꯈꯣꯏ ꯑꯥ ꯁꯣꯏꯗ ꯑꯩꯒꯤ ꯂꯩꯐꯝꯗ ꯂꯥꯛꯄ ꯃꯇꯝꯗ ꯑꯩꯅ ꯃꯤ ꯑꯃꯕꯨ ꯄꯨꯕꯗꯣ ꯑꯩꯗꯤ ꯑꯩꯗꯤ ꯀꯥꯎꯈ꯭ꯔꯦꯅꯦ ꯀꯟꯅ ꯑꯣꯏꯕꯤꯔꯝꯕ
ꯅꯅꯥꯎ ꯅꯨꯄꯥ ꯅꯅꯥꯎ ꯑꯥ
ꯐꯖꯕ꯭ꯔꯥ ꯃꯥꯁꯦ
ꯍꯣꯏ ꯐꯖꯩꯌꯦ ꯑꯗꯨꯒ ꯃꯥꯁꯦ ꯉꯥꯎꯋꯦ ꯐꯁꯨ ꯐꯖꯩ ꯍꯣꯏ ꯅꯪꯒꯤ ꯅꯅꯥꯎ ꯅꯨꯄꯤꯅꯦ ꯍꯥꯏꯕ꯭ꯔꯥ ꯈꯪꯗꯦꯕꯣ ꯅꯣꯏ ꯈꯨꯟꯗꯒꯤꯅꯦꯕ ꯈꯨꯟꯗꯤ ꯈꯨꯟꯗꯒꯤꯅꯦꯕ
ꯑꯣ ꯑꯗꯨ ꯃꯥꯁꯨ ꯆꯥꯛ ꯆꯥꯏꯌꯦꯕ
ꯍꯣꯏ ꯆꯞ ꯆꯥꯕꯅꯦ ꯆꯥꯕ ꯂꯣꯏꯔꯒ ꯅꯠꯇꯦ ꯆꯥꯕ꯭ꯔꯥ ꯆꯥꯗꯕ꯭ꯔꯥ ꯈꯪꯗꯦ ꯑꯩ ꯀꯥꯎꯛꯈ꯭ꯔꯦ ꯑꯗꯨꯕꯨꯗꯤ ꯑꯗꯨꯒ ꯅꯪꯅ ꯑꯃꯨꯛꯀ ꯑꯃꯕꯨ ꯊꯤꯟꯕꯤꯕꯅꯦ ꯆꯥꯅꯤ ꯆꯥꯕꯒꯨꯝ ꯇꯧꯋꯦ ꯑꯩ ꯀꯥꯎꯈ꯭ꯔꯦ
ꯑꯩꯗꯤ ꯅꯤꯁꯤꯡꯕ ꯉꯝꯗ꯭ꯔꯤ ꯑꯗꯣ ꯑꯥ ꯅꯪꯒꯤ ꯎꯝ
ꯀꯩꯕꯥ ꯏꯃꯥꯟꯅꯕꯤꯗꯤ ꯏꯃꯥꯟꯅꯕꯤꯗꯣ ꯑꯗꯨꯝ ꯂꯩꯌꯦꯅ
ꯑꯥ ꯃꯥꯁꯨ ꯁ꯭ꯋꯥꯏꯗ ꯇꯤꯆꯤꯡ ꯇꯧꯔꯤꯌꯦꯀꯣ
ꯍꯣꯏ ꯑꯗꯨꯝ ꯇꯧꯔꯒ ꯂꯩꯌꯦꯃꯗꯣ ꯃꯥꯗꯤ ꯂꯨꯍꯣꯡꯈ꯭ꯔꯅꯤ
ꯑꯣ ꯃꯥꯒꯤ ꯀꯩꯅꯣ
ꯐꯖꯕꯁꯤꯡꯗꯣ ꯂꯣꯏꯅꯃꯛ ꯆꯠꯇꯧꯔꯦ
ꯃꯥ ꯂꯥꯛꯄ ꯅꯪꯕ ꯍꯥꯏꯕꯗꯨꯔ ꯃꯥꯒꯤ ꯀꯩꯅꯣ ꯗꯥꯛꯇꯔꯅꯤ ꯀꯩ ꯀꯩ
ꯑꯗꯨꯅꯗꯤꯍꯦ ꯀꯗꯥꯏꯗꯒꯤꯅꯣ ꯑꯗꯨ ꯅꯨꯄꯥꯗꯨꯗꯤ ꯃꯃꯥꯟꯅꯕꯅꯦ
ꯑꯣ ꯑꯗꯣ ꯃꯥꯒꯤ ꯀꯩꯅꯣꯗꯤ ꯀ ꯀꯅꯥꯒ ꯂꯨꯍꯣꯡꯗꯣꯏꯕ
ꯃꯣꯏ ꯈꯪꯗꯦꯗ ꯃꯣꯏꯒꯤ ꯈꯨꯟꯗꯒꯤ ꯃꯤ ꯅꯠꯇꯦ ꯃꯣꯏ ꯅꯠꯇꯦ ꯃꯣꯏꯒꯤ ꯈꯨꯟꯗꯤ ꯅꯠꯇꯦꯕ ꯇ꯭ꯔꯥꯏꯞꯇꯤ ꯃꯥꯟꯅꯩꯕꯀꯣ
ꯑ ꯑꯥ
ꯑꯗꯨ ꯃꯣꯏ ꯈꯨꯟꯗꯒꯤ ꯅꯠꯇꯦ ꯌꯥꯝ ꯐꯕꯅꯦ
ꯑꯣ ꯑꯩꯒꯨꯝꯅ
ꯅꯪꯪ ꯅꯪꯉꯣꯟꯗꯒꯤ ꯍꯦꯟꯅ ꯐꯩ
ꯑꯩꯁꯦ ꯑꯥ ꯑꯗꯨꯝ ꯃꯥꯏ ꯑꯩꯁꯦ ꯂꯣꯌꯦꯜ ꯇꯧꯕꯒꯤꯔꯥ ꯈꯜꯂꯤ ꯑꯩꯁꯦ ꯑꯗꯨꯝ ꯔꯤꯂꯦꯁꯟꯒꯨꯝꯕꯗ ꯑꯁꯦꯡꯕꯅꯤ ꯑꯩ ꯑꯁꯦꯡ ꯑꯁꯦꯡꯕꯒꯤꯅꯤ ꯑꯩ ꯔꯤꯂꯦꯁꯟꯁꯤꯞꯒꯨꯝꯕꯗ ꯑꯥ ꯀꯩꯅꯣ ꯑꯩꯁꯦ ꯑꯟꯂꯛꯀꯤ ꯑꯣꯏꯕ ꯍꯥꯏꯇꯥꯔꯦ ꯗꯥꯎ ꯂꯩꯇꯕꯀꯣ ꯑꯗꯨ ꯑꯗꯨ ꯑꯗꯨ ꯍꯧꯖꯤꯛꯀꯥꯟꯗꯤ ꯂꯣꯌꯌꯔ ꯇꯧꯕꯁꯤꯡꯁꯦ ꯂꯣꯏꯅ ꯑꯗꯨꯝ ꯂꯥꯁꯇ ꯑꯗꯨꯝ ꯀꯞ ꯄꯤꯕ ꯑꯗꯨꯅꯤ ꯍꯥꯏꯅ ꯍꯥꯏꯔꯤꯁꯦ ꯑꯩꯅ ꯑꯩꯉꯣꯟꯗ ꯂꯧꯔꯤꯁꯦ
ꯑꯦꯔꯦ ꯌꯥꯔꯦ ꯌꯥꯔꯦ ꯌꯥꯔꯣꯏ ꯑꯩꯗꯤ ꯈꯪꯖꯗꯦꯀꯣ ꯑꯗꯨꯒꯨꯝꯕ ꯑꯝꯇ ꯑꯉꯥꯡꯁꯨ ꯅꯠꯇꯦ
ꯑꯁꯦꯡꯕꯅꯤ ꯑꯩꯁꯦ ꯀꯅꯥ ꯔꯤꯂꯦꯁꯟꯒꯨꯝꯕ ꯂꯩꯕ ꯃꯇꯝꯗ ꯅꯨꯡꯁꯤ ꯂꯩꯕ ꯃꯇꯝꯗꯨꯗ ꯃꯇꯝꯗ ꯀꯅꯥꯝꯁꯨ ꯆꯤꯠꯁꯨꯒꯨꯝꯕ ꯇꯧꯗꯦ ꯀꯔꯤꯁꯨ ꯑꯩꯅ
ꯌꯥꯝ ꯂꯣꯌꯦꯜ ꯑꯣꯏꯕꯅꯤ ꯑꯗꯣ ꯑꯗꯨ ꯑꯣꯏꯔꯁꯨ ꯂꯥꯁꯇ ꯑꯗꯨꯝ ꯑꯟꯂꯛꯀꯤ ꯑꯣꯏꯕ ꯑꯩꯁꯦ
ꯅꯨꯄꯥꯅꯅꯦ ꯅꯨꯄꯤ ꯅꯨꯡꯁꯤꯅꯕꯗꯅꯦ ꯍꯤꯡꯖꯦꯟꯅ ꯅꯨꯡꯁꯤ ꯅꯨꯡꯁꯤꯅꯔꯗꯤ ꯅꯨꯄꯤꯅ ꯅꯨꯡꯁꯤꯗꯕꯅꯦ
ꯎꯝ
ꯑꯁꯦꯡꯀꯤꯅꯦ ꯍꯥꯏꯗꯤ ꯅꯨꯡꯁꯤꯕꯗꯣ ꯂꯩꯌꯦꯅ ꯌꯥꯝ ꯅꯨꯡꯁꯤꯖꯔꯁꯨ ꯀꯃꯥꯏ ꯍꯦꯟꯖꯤꯟꯕꯗꯣ ꯔꯤꯂꯦꯁꯟꯁꯤꯞꯇ ꯇꯣꯁꯤꯛ ꯑꯣꯏꯌꯦ ꯍꯥꯏꯕꯗꯣ ꯑꯗꯨꯒꯨꯝꯕꯗꯨꯗꯤ ꯄꯥꯝꯗꯕꯅꯦ ꯅꯨꯄꯤꯁꯤꯡꯅ ꯅꯨꯡꯁꯤꯅꯔꯁꯨ ꯑꯃꯕꯨ ꯌꯥꯝ ꯅꯨꯡꯁꯤꯕꯤꯔꯗꯤ ꯍꯥꯏꯗꯤ ꯂꯩꯌꯦꯗꯅ
ꯎꯝ
ꯃꯇꯥꯡ ꯃꯇꯥꯡ ꯂꯩꯌꯦꯅ ꯑꯗꯨꯗꯨꯁꯨ
ꯎꯝ ꯑꯩꯁꯨ ꯑꯗꯨ ꯂꯣꯏꯅ ꯔꯤꯂꯦꯁꯟꯁꯤ ꯔꯤꯂꯦꯁꯟꯁꯤꯞꯇꯀꯣ
ꯎꯝ
ꯑꯗꯨꯃꯥꯏꯅ ꯅꯨ ꯅꯨꯄꯤ ꯈꯛꯇ ꯅꯠꯇꯦ ꯅꯨꯄꯥꯁꯨꯅꯤ
ꯑꯗꯨ ꯑꯣꯏꯔ ꯑꯗꯨ ꯑꯣꯏꯔꯁꯨ ꯂꯝ ꯍꯦꯟꯕꯗꯤ ꯅꯨꯄꯤꯅ ꯂꯝꯍꯦꯟꯕ ꯑꯗꯨ ꯑꯗꯨꯀꯣ ꯍꯥꯏꯗꯤ ꯅꯨꯄꯥꯅ ꯅꯨꯡꯁꯤꯗ꯭ꯔꯁꯨ ꯍꯥꯏꯗꯤ ꯑꯩꯅ ꯍꯥꯏꯕꯗꯤꯀꯣ ꯅꯨꯄꯥꯅ ꯌꯥꯝꯅ ꯑ ꯅꯨ ꯅꯨꯡꯁꯤꯗ꯭ꯔꯁꯨꯀꯣ ꯅꯨꯄꯤꯅ ꯌꯥꯝꯅ ꯅꯨꯡꯁꯤ ꯅꯨꯡꯁꯤꯔꯗꯤ ꯎꯄꯥꯏ ꯂꯩꯇꯅ ꯑꯗꯨꯃꯥꯏꯅ ꯀꯩꯅꯣ ꯇꯧꯋꯦꯕꯀꯣ
ꯑꯗꯨ ꯑꯣꯏꯔꯁꯨ ꯅꯨꯄꯤꯅꯗꯤ ꯑꯗꯨꯃꯥꯏꯅ ꯇꯧꯕꯗꯤ ꯇꯧꯗꯕ
ꯑꯁ ꯌꯥꯔꯦ ꯑꯗꯨ ꯃꯤ ꯂꯣꯏꯅꯃꯛ ꯇꯧꯗꯕꯅꯦ ꯑꯗꯨꯗꯣ ꯃꯤ ꯈꯔꯗꯤ ꯑꯗꯨꯃꯥꯏꯅ ꯇꯧꯕ ꯃꯤ ꯂꯩꯌꯦ ꯅꯨꯄꯥꯁꯨ ꯅꯨꯄꯤꯁꯨ ꯂꯣꯏ ꯆꯞ ꯃꯥꯟꯅꯩꯌꯦ ꯑꯗꯨꯒꯨꯝꯕꯗꯣ ꯅꯨꯄꯤꯅ ꯑꯗꯨ ꯃꯥꯏ ꯈꯔ ꯇꯧꯋꯦ ꯅꯨꯄꯥꯅ ꯑꯗꯨ ꯃꯥꯏ ꯈꯔ ꯇꯧꯋꯦ ꯑꯗꯨꯒꯨꯝꯕ ꯑꯝꯇ ꯂꯩꯇꯦꯀꯣ ꯑꯁꯦꯡꯕꯗꯤ
ꯅꯠ ꯅꯠꯇꯦꯗ ꯍꯧꯖꯤꯛꯀꯥꯟꯁꯦ ꯍꯧꯖꯤꯛꯀꯥꯟꯁꯦ ꯍꯧꯖꯤꯛꯀꯥꯟꯗꯤꯀꯣ ꯅꯨꯄꯤꯅ ꯐꯠꯇꯕꯅꯤ ꯀꯥ
ꯑꯗꯨꯃꯥꯏꯅ ꯍꯥꯏꯔꯗꯤ ꯅꯪ ꯁꯨꯡꯌꯥ ꯌꯥꯔꯔꯣꯏ ꯍꯧꯖꯤꯛ ꯑꯁꯤꯒꯨꯝꯕ ꯋꯥꯔꯤ ꯇꯣꯛꯑꯁꯦ ꯅꯪ ꯉꯝꯃꯣꯏ ꯅꯪ ꯑꯝꯇ ꯌꯥꯔꯣꯏ
ꯀꯩꯕꯥ ꯎꯝ
ꯌꯥꯔꯣꯏ ꯍꯥꯏꯕ ꯑꯗꯨꯃꯥꯏꯅ ꯍꯥꯏꯕꯒ
ꯎꯝ ꯑꯗꯨ ꯍꯣꯏ ꯍꯣꯏ ꯑꯗꯨ ꯑꯩꯁꯨꯀꯣ
ꯎꯝ
ꯍꯥꯏꯗꯤ ꯈꯔ ꯑ ꯂꯝꯗꯤ ꯂꯝꯍꯦꯟꯕꯅꯤ ꯍꯥꯏꯗꯤ ꯅꯨꯡꯁꯤꯕ ꯗꯨ ꯀꯩꯅꯣ ꯇꯧ ꯇꯧꯕꯗꯀꯣ ꯍꯥꯏꯗꯤ
ꯑꯗꯨꯒꯨꯝꯕ ꯃꯤ ꯑꯣꯏꯅꯤꯉꯥꯏ ꯈꯟꯖꯗꯦ ꯍꯥꯏꯕ
ꯊꯥꯖꯗꯦꯕ
ꯎꯝ ꯊꯥꯖꯗꯦ
ꯑ ꯑꯩꯁꯦ ꯑꯥ ꯌꯥꯝ ꯑꯩꯗꯤ ꯏꯒꯣ ꯏꯒꯣ ꯑꯝꯗꯤ ꯂꯩꯗꯤ ꯂꯩꯇꯦꯀꯣ ꯑꯗꯨ ꯑꯣꯏꯔꯁꯨ ꯑꯩ ꯑꯩ ꯑꯩꯗꯣ ꯀꯩꯅꯣ ꯖꯤꯂꯤꯌꯁꯀꯨꯝꯕ ꯀꯣ ꯑꯗꯨꯒ ꯑꯩꯁꯦ ꯇꯣꯖꯤꯛ ꯇꯧ ꯇꯧꯕ ꯃꯤꯅꯤꯕ ꯑꯗꯣ
ꯑꯗꯨꯒꯤꯅꯦ ꯅꯨꯄꯤꯅ ꯌꯥꯗꯕꯗꯣ ꯑꯗꯨꯒꯨꯝꯕꯁꯦ ꯑꯩꯗꯤ ꯌꯥꯝ ꯍꯩꯅꯗꯦ
ꯑꯗꯨ ꯑꯗꯨ ꯅꯣꯏꯅ ꯀꯩꯅꯣ ꯌꯥꯝꯅ ꯍꯦꯟꯅ ꯇꯧꯕꯗꯣ ꯑꯗꯨꯕꯨꯁꯨ ꯅꯣꯏ ꯅꯣꯏꯁꯨ ꯑꯟꯗꯔꯁꯇꯦꯟꯗꯤꯡꯗꯤ ꯒ꯭ꯌꯥꯟ ꯇꯥꯕꯗꯤ ꯇꯥ ꯇꯥꯔꯗꯤ ꯐꯥꯒꯗꯧꯕ ꯍꯥꯏꯗꯤ ꯑꯗꯨꯃꯥꯏꯅ ꯇꯧꯕꯁꯦ ꯌꯥꯝꯅ ꯀꯩꯅꯣ ꯄꯥꯝꯕꯒꯤ ꯑꯗꯨ ꯑꯗꯨꯒꯤꯅꯦꯕꯀꯣ ꯑꯗꯣ ꯑꯥ ꯅꯨꯄꯤ
ꯊꯖꯥꯕ ꯉꯝꯗꯦ ꯑꯗꯨꯒꯨꯝꯕ ꯃꯤꯁꯦ
ꯑꯗꯨ ꯅꯨꯄꯤꯁꯤꯡꯅꯀꯣ
ꯎꯝ
ꯅꯨꯄꯤꯁꯤꯡꯒꯤ ꯄ꯭ꯔꯣꯕ꯭ꯂꯦꯝꯗꯤ ꯃꯣꯏ ꯌꯥꯝ ꯂꯣꯏꯅ ꯅꯨꯄꯤꯁꯤꯡꯁꯦ ꯃꯦꯟꯂꯤ ꯇꯥꯏꯞ ꯅꯨꯄꯥꯗꯣ ꯄꯥꯝꯕ ꯅꯠꯇ꯭ꯔꯣ
ꯅꯠꯇꯦ ꯅꯨꯄꯥꯁꯦ ꯃꯦꯟꯗꯤ ꯑꯣꯏꯔꯣꯏꯁ ꯑꯗꯣ ꯑꯗꯨꯃꯥꯏ ꯇꯧꯗꯦꯗ ꯑꯗꯨꯒ ꯅꯨꯄꯤ ꯂꯣꯏꯅꯃꯛꯁꯨ ꯃꯥꯟꯅꯗꯦ ꯃꯤ ꯈꯔꯅ ꯑꯗꯨꯒꯨꯝꯕ ꯃꯤ ꯄꯥꯝꯕꯁꯨ ꯂꯩꯌꯦ ꯃꯤ ꯈꯔꯅ ꯑꯗꯨꯒꯨꯝꯕ ꯄꯥꯝꯗꯕꯁꯨ ꯃꯤ ꯂꯩꯌꯦ ꯇꯣꯉꯥꯟ ꯇꯣꯉꯥꯂꯦ ꯃꯣꯏ ꯃꯁꯥ ꯃꯁꯥꯒꯤ
ꯃꯁꯥ ꯃꯁꯥꯒꯤ ꯇꯣꯉꯥꯟ ꯇꯣꯉꯥꯟꯕꯁꯨ ꯂꯩꯕꯨꯗꯤ ꯂꯩꯌꯦ ꯑꯗꯨ ꯑꯣꯏꯔꯁꯨ ꯍꯟꯗ꯭ꯔꯦꯠꯇ ꯅꯥꯏꯟꯇꯤ ꯁꯕꯦꯟ ꯅꯥꯏꯟꯇꯤ ꯑꯩꯠꯀꯨꯝꯕ ꯅꯨꯄꯤꯁꯤꯡꯁꯦ ꯃꯦꯟꯂꯤ ꯇꯧꯕ ꯅꯨꯄꯥꯕꯨ ꯄꯥꯝꯗꯤ ꯄꯥꯝꯃꯦꯕ ꯑꯁꯤ ꯆꯨꯝ ꯆꯨꯝꯂꯕꯅꯤ
ꯃꯇꯥꯡ ꯃꯇꯥꯡꯒꯤ ꯂꯩꯏꯌꯦ
ꯑꯁꯤꯒꯤ ꯑꯁꯤꯒꯤꯗꯣ ꯈ꯭ꯋꯥꯏꯗꯒꯤ ꯂꯥꯟꯕ ꯅꯨꯄꯤꯒꯤ ꯑꯥꯏꯀꯥꯝꯅꯤ
ꯅꯪꯅ ꯍꯧꯖꯤꯛ ꯍꯥꯏꯕ ꯑꯗꯨ ꯌꯥꯔꯦ ꯑꯥ ꯅꯨꯄꯤ ꯊꯨ ꯊꯨꯅ ꯊꯤꯅꯤꯡꯉꯥꯏ ꯇꯧꯔꯣ ꯑꯩꯈꯣꯏ ꯑꯣꯛꯆꯥꯥ ꯆꯅꯤꯉꯥꯏ ꯂꯛꯑꯒꯦ
ꯑꯩ ꯑꯩꯗꯤꯀꯣ ꯍꯧꯖꯤꯛꯀꯥꯟꯁꯦ ꯑꯩꯅ ꯅꯨꯄꯤ ꯊꯤꯔꯔꯣꯏ ꯑꯩ ꯔꯤꯂꯦꯇꯤꯞꯀꯨꯝꯕꯅ ꯍꯥꯏꯗꯤ ꯑꯦꯔꯦꯟꯖ ꯃꯦꯔꯦꯖꯀꯨꯝꯕ ꯇꯧꯅꯤꯡꯉꯤꯗ ꯑꯩꯇ ꯑꯥꯏ ꯋꯥꯔꯦ
ꯑꯩꯅ ꯊꯤꯕꯤꯌꯨꯔꯥ ꯍꯥꯏꯕ
ꯊꯤꯌꯨꯅꯦ ꯊꯤꯕꯤꯌꯣꯅꯦ
ꯑꯁꯦꯡꯀꯤ
ꯍꯥ
ꯑꯁꯦꯡ ꯀꯤꯔꯥ
ꯑꯥ ꯑꯁꯦꯡꯕꯅꯤ ꯑꯩ ꯍꯥꯏꯔꯤꯗꯣ ꯑꯗꯨ
ꯍꯣꯔꯦꯟ ꯑꯃꯨꯛꯀꯥ ꯍꯣꯔꯦꯟ ꯑꯃꯨꯛꯀꯥ ꯊꯤꯕꯤꯔꯒ ꯃꯤꯠ ꯌꯥꯝꯃꯗꯤ ꯉꯥ ꯌꯥꯖꯔꯔꯣꯏꯀꯣ
ꯑꯩꯗꯤ ꯑꯗꯨꯃꯥꯏꯅ ꯑꯗꯨꯃꯥꯏꯅ ꯇꯧꯕ ꯅꯨꯄꯥ ꯅꯠꯇꯦ
ꯑꯗꯨ ꯑꯃꯨ ꯑꯃꯨꯛ ꯑꯗꯨꯗꯤ ꯑꯃꯨꯛ ꯑꯝꯇ ꯍꯥꯏꯒꯦꯅꯦ ꯅꯪꯅ ꯍꯧꯖꯤꯛ ꯏꯃꯨꯡꯅ ꯑꯦꯔꯦꯟꯖ ꯃꯦꯔꯤꯌꯦꯖꯀꯨꯝꯕ ꯁꯦꯝꯕꯤꯕꯗꯣ ꯅꯪ ꯄꯥꯝꯃꯦ ꯍꯥꯏ ꯍꯥꯏꯌꯦꯗꯅ ꯑꯗꯨ ꯃꯁꯛ ꯊꯤꯕ ꯌꯥꯝ ꯊꯤꯕ ꯃꯤ ꯑꯣꯏꯔꯁꯨ ꯑꯗꯨꯝ ꯌꯥꯒꯗ꯭ꯔ ꯅꯪ
ꯑꯩꯁꯦ ꯑꯩ ꯍꯧꯖꯤꯛ ꯍꯥꯏꯗꯣꯏꯅꯤ ꯑꯩ ꯃꯁꯛ ꯊꯤꯔꯁꯨꯀꯣ
ꯑꯥ
ꯃꯅꯨꯡꯗ ꯃꯥꯒꯤ ꯀꯔꯦꯛꯇꯔꯒꯨꯝꯕ ꯂꯝꯆꯠ ꯂꯝꯕꯤ ꯂꯩꯥꯁꯨ
ꯂꯩꯁꯨ ꯈꯪꯕ ꯎꯝ
ꯍꯣꯏ ꯂꯥꯏꯁꯨ ꯈꯪꯕ ꯑꯗꯨꯒꯤ ꯃꯤ ꯄꯥꯝꯃꯦ ꯑꯗꯨ ꯑꯣꯏꯔꯁꯨ ꯍꯣꯏ ꯃꯁꯦ ꯎꯝ ꯅꯨꯄꯤ ꯑ ꯌꯥꯝꯅ ꯀꯩꯅꯣ ꯇꯧꯕꯒꯤ ꯆꯥꯛ ꯆꯥꯕ ꯑꯃꯁꯨꯡ ꯅꯤꯡꯉꯦ ꯑꯗꯨ ꯑꯗꯨꯒꯨꯝꯕ ꯅꯠꯇꯦꯀꯣ ꯑꯗꯨꯒꯨꯝꯕꯗꯤ ꯑꯩ ꯑꯩꯁꯨ ꯍꯥꯏꯗꯤ ꯑꯩꯁꯨ ꯄꯥꯝꯗꯤ ꯄꯥꯝꯅꯔꯣꯏꯕ
ꯄꯥꯝꯗꯦ ꯍꯥꯏꯗꯤ ꯀꯩ ꯍꯥꯏꯕ ꯆꯥꯛ ꯆꯥꯔꯁꯨ ꯀꯕ
ꯃꯥꯒꯤ ꯃꯥꯕꯨ ꯎꯕ ꯃꯇꯝꯗꯀꯣ
ꯎꯝ
ꯎꯕ ꯉꯝꯗꯕ ꯅꯨꯄꯤ ꯌꯥꯝ ꯀꯩꯅꯣꯊꯤꯕ ꯑꯣꯏꯕꯒꯤ
ꯑꯥ ꯑꯗꯨꯒꯨꯝꯕ ꯃꯤꯗꯤ ꯂꯩꯔꯣꯏꯍꯦ ꯑꯁꯤ ꯇꯩꯕꯡꯄꯥꯟꯗ ꯑꯝꯇ ꯂꯩꯔꯣꯏꯍꯦ
ꯑꯁ ꯃꯥꯕꯨ ꯌꯦꯡꯒ ꯆꯥꯛꯁꯨ ꯆꯥꯅꯤꯡꯕꯦ ꯑꯗꯣ ꯑꯗꯨꯃꯥꯏꯅ ꯑꯗꯨꯃꯥꯏꯅ ꯇꯧꯗ꯭ꯔꯗꯤ ꯌꯥꯔꯦ ꯍꯥꯏꯗꯤ ꯊꯤꯔꯁꯅꯨ ꯑꯗꯨ ꯑꯣꯏꯔꯁꯨ ꯃꯅꯨꯡꯗꯀꯣ ꯃꯅꯨꯡꯗ ꯗ ꯐꯥꯔꯒ ꯐꯥꯔꯗꯤ ꯂꯣꯏꯔꯦ ꯑꯩꯅ ꯈꯟ ꯑꯩꯅ ꯑꯩꯅ ꯈꯟꯖꯕꯗꯤ ꯍꯥꯏꯗꯤ ꯑꯩꯈꯣꯏꯁꯦ ꯃꯇꯝ ꯀꯨꯏꯅ ꯂꯩꯅꯤꯕ ꯑꯩꯈꯣꯏ ꯁꯤꯗꯐꯥꯎꯕꯀꯣ
ꯑꯗꯨꯕꯨ ꯅꯪꯅ ꯅꯨꯄꯤ ꯄꯥꯕꯤꯁꯤꯡꯁꯦ ꯃꯁꯛꯇꯤ ꯑꯗꯨꯝ ꯐꯖꯕ ꯃꯥꯜꯂꯦ ꯑꯗꯨꯕꯨ ꯐꯪꯗꯕꯒ ꯕꯦꯔꯥꯅꯤ ꯅꯍꯥꯟ ꯅꯪꯕꯨ ꯂꯥꯏꯔꯤꯛ ꯇꯥꯝꯃꯣ ꯇꯥꯝꯃꯣ ꯍꯥꯏꯗ꯭ꯔꯣ ꯌꯥꯝ ꯉꯧꯁꯤꯟꯅꯕꯗꯨꯗꯤ
ꯑꯩ
ꯅꯪꯅ ꯇꯧꯕ ꯏꯔꯥꯜꯗꯣ ꯅꯪꯅ ꯐꯪꯖꯕꯅꯦ ꯍꯧꯖꯤꯛ
ꯑꯩ ꯇꯁꯦꯡꯅ ꯑꯩꯁꯦ ꯀꯩꯅꯣ ꯇꯧꯔꯗꯤ ꯍꯣꯏ ꯍꯧꯖꯤꯛ ꯍꯧꯖꯤꯛꯁꯨ ꯐꯖꯕ ꯅꯨꯄꯤ ꯀꯥꯎꯔꯅꯤ ꯑꯩꯁꯦ
ꯑꯗꯨꯅꯦ
ꯑꯩꯁꯦ ꯃꯤ ꯑꯩ ꯃꯤ ꯌꯥꯝꯗꯦꯀꯣ ꯌꯥꯝꯕꯗꯤ ꯑꯗꯨ ꯑꯣꯏꯔꯁꯨ ꯑꯩ ꯑꯩꯅ ꯑꯩꯅ ꯄꯥꯝꯖꯕꯗꯤ ꯂꯣꯏꯅ ꯄꯥꯝꯖꯕꯅꯤ ꯅꯨꯄꯤꯗꫭ